ꯎꯝ ꯇꯥꯏ ꯇꯥꯏ
ꯎꯝ
ꯀꯩꯅꯣ ꯖꯂꯇꯥꯟꯗꯣ ꯁꯨꯏꯗꯦ ꯅꯠꯇ꯭ꯔꯣ
ꯁꯨꯏꯗꯦꯟꯅꯦ
ꯎꯝ ꯃꯣꯏꯁꯨ ꯕꯥꯏꯀꯤꯡꯁꯀꯤ ꯏ ꯈꯔ ꯌꯥꯎꯕꯒꯤꯅꯦꯕ
ꯁ꯭ꯋꯤꯗꯦꯟ ꯁꯦ ꯑꯗꯨꯝ ꯇꯋꯦꯗ ꯍꯟꯗꯛꯁꯨ ꯐꯖꯥꯕꯗꯤ ꯐꯖꯕꯅꯤ ꯁ꯭ꯋꯤꯗꯦꯟꯁꯨ ꯌꯥꯝ ꯐꯕꯅꯦꯕ ꯃꯣꯏꯁꯨ
ꯑꯥ
ꯇꯦꯟ ꯅꯤꯗꯔꯂꯦꯟꯁꯨ ꯑꯁ ꯀꯔꯤꯒꯤ ꯄꯣꯕ꯭ꯔꯅꯦ ꯃꯣꯏꯁꯨ ꯄꯨꯔꯥ ꯂꯩꯗ ꯐꯖꯔꯒ
ꯎꯝ ꯅꯤꯗꯔꯂꯦꯟꯗꯣꯀꯣ
ꯑꯣ ꯅꯍꯥꯟ ꯀꯩꯅꯣꯒ ꯁꯥꯟꯅꯕ ꯅꯨꯃꯤꯠꯇꯨ ꯖꯄꯥꯟꯒ
ꯑ
ꯅꯕ ꯅꯃꯤꯠꯇꯣ ꯖꯄꯥꯟꯗꯦ ꯄꯤꯕꯅꯦꯗ
ꯑꯥ
ꯑꯔꯖꯦꯟꯇꯤꯅꯥꯁꯨꯨꯝ ꯃꯤꯕꯨꯗꯤ ꯑꯗꯨꯝ ꯄꯤꯛ ꯏꯅꯦ
ꯑꯦꯁꯤꯌꯥꯗꯗꯤ ꯖꯄꯥꯟ ꯂꯩ ꯖꯄꯥꯟꯕꯨ ꯉꯝꯕ ꯑꯝꯇꯤ ꯂꯩꯇ꯭ꯔꯦꯅꯦ ꯍꯥ
ꯎꯝ
ꯑꯦꯁꯤꯌꯥꯗꯗꯤ
ꯖꯄꯥꯟꯒ ꯁꯥꯎꯠ ꯀꯣꯔꯤꯌꯥ
ꯑꯥ
ꯃꯣꯏꯅꯤꯅ
ꯇꯧꯅꯦꯕ
ꯑꯥ
ꯅꯨꯄꯤ ꯅꯨꯄꯤꯒꯤ ꯋꯥꯔꯜ ꯀꯞꯇꯨꯁꯨ ꯖꯄꯥꯟ ꯉꯝꯃꯦ ꯍꯥꯏꯅ
ꯎꯝ ꯃꯔꯛ ꯃꯔꯛꯇꯗꯤ ꯏꯟꯗꯤꯌꯥꯅꯁꯨ ꯑꯗꯨꯝ ꯀꯩꯅꯣ ꯇꯧꯕꯅꯦ ꯅꯨꯄꯤꯗꯗꯤ
ꯑꯣ ꯅꯍꯥꯟ ꯈꯣꯏ ꯏꯄꯨꯒ ꯌꯦꯡꯕꯗꯣ ꯒꯣꯜ ꯐꯣꯔꯇꯤꯟ ꯆꯥꯕꯅꯤꯅꯦ ꯏꯟꯗ꯭ꯌꯥꯅ ꯖꯄꯥꯟꯅ ꯐꯣꯔꯇꯤꯟ ꯆꯥꯟꯕꯤꯕꯅꯤ
ꯎꯝ ꯎꯝ ꯈꯣꯏ ꯀꯔꯞꯁꯟ ꯇꯧꯕꯅꯤꯅ ꯎꯄꯥꯏ ꯂꯩꯔꯣꯏꯗ ꯏꯟꯗꯤꯌꯥꯗꯤ ꯄ꯭ꯂꯦꯌꯔꯁꯤꯡꯗꯣ ꯑꯃ ꯔꯤꯇꯥꯔ ꯆꯠꯈ꯭ꯔꯕ ꯃꯥꯜꯂꯦ
ꯑ ꯍꯟ ꯍꯟꯗꯛ ꯔꯣ ꯅ ꯍꯥ ꯍꯥ ꯍꯟꯗꯛ ꯀ ꯀꯩꯅꯣꯗꯨꯗꯩ ꯋꯥꯔꯀꯞꯗꯨꯗꯩ ꯁꯥꯟꯅꯩꯕ ꯑꯗꯨꯗꯒꯤ ꯇꯥꯏꯔ ꯆꯠꯈ꯭ꯔꯕ ꯃꯥꯜꯂꯦ
ꯎꯝ ꯅꯨꯄꯤꯗꯗꯤ ꯈꯔ ꯐꯔꯦ
ꯎꯝ
ꯑꯈꯣꯏ ꯑꯈꯣꯏ ꯀꯩꯅꯣ ꯑꯣꯖꯥ ꯑꯦꯃ ꯑꯃꯔꯖꯤꯠꯇꯣ
ꯑꯥ
ꯅꯨꯄꯤꯒꯤ ꯀꯣꯔꯁꯅꯦ ꯀꯣꯆꯅꯦꯕ ꯀꯩꯅꯣꯒꯤ ꯒꯣꯜ ꯀꯤꯞꯄꯔꯒꯤ ꯀꯣꯆ
ꯑꯣ
ꯑꯦꯞꯁꯤ ꯔꯪꯗꯥꯗꯁꯨ ꯌꯥꯎꯕꯅꯦ ꯃꯥ
ꯑꯥ ꯍꯣꯏꯅꯦ ꯑꯩ ꯉꯛꯄꯅꯤꯅꯦ ꯑꯃꯨꯛ
ꯈꯣꯏ ꯑꯣꯖꯥ ꯑꯅꯤ ꯌꯥꯎꯕꯅꯦ ꯑꯃꯗꯨꯅ ꯍꯦꯠ ꯀꯣꯆ ꯈꯔ ꯑꯍꯥꯟ ꯑꯣꯏꯕꯗꯣ ꯍꯟꯗꯛꯇꯤ ꯃꯥꯅ ꯄ꯭ꯔꯤꯟꯁꯤꯄꯥꯜꯅꯦ ꯍꯥꯏꯌꯦ ꯑꯩꯈꯣꯏ ꯕꯤ ꯄꯦ ꯑꯦꯁꯇ
ꯑꯠꯆꯥ
ꯑꯈꯣꯏ ꯕꯤ ꯄꯤ ꯑꯦꯁꯁꯦ ꯗꯤ ꯇꯣꯡꯉꯥꯜꯂꯕꯣ ꯍꯟꯗꯛꯇꯤ ꯁꯥꯏꯟꯁ ꯌꯥꯎꯗ꯭ꯔꯕꯣ
ꯈꯪꯗꯦ ꯑꯗꯨꯕꯨꯗꯤ ꯄ꯭ꯔꯤꯟꯁꯤꯄꯥꯜ ꯄ꯭ꯔꯤꯟꯁꯤꯄꯥꯜ ꯍꯥꯏꯕꯗꯣ ꯀꯩꯅꯣ ꯑꯣꯏꯔꯦ ꯍꯥꯏꯕꯅꯦ ꯍꯣꯏ ꯗꯤꯄꯥꯔꯠꯃꯦꯟꯒꯤ ꯅꯠꯇꯕ ꯁꯥꯏꯟꯁꯀꯤ ꯄ꯭ꯔꯤꯟꯁꯤꯄꯥꯜ
ꯑꯣ
ꯉꯍꯥꯟꯗꯤ ꯅꯨꯄꯤꯅ ꯇꯧꯋꯤꯗꯅ
ꯑꯥ
ꯉꯥꯡꯗꯤ ꯃꯥꯅ ꯇꯧꯋꯦ ꯍꯥꯏꯕꯒꯨꯝ ꯇꯧꯕꯅꯦꯕ
ꯑꯣ
ꯋꯥꯛꯁꯨ ꯑꯁ ꯀꯨꯏꯗ꯭ꯔꯦꯅꯦ ꯂꯣꯏꯒꯗꯕ ꯌꯦꯡꯕ ꯐꯪꯉꯔꯣꯏꯅꯦ
ꯂꯥꯏꯔꯤꯛ ꯄꯥꯕ ꯍꯧꯔꯅꯦ
ꯑꯣ ꯁꯤ ꯂꯣꯏꯔꯗꯤ ꯂꯥꯏꯔꯤꯛ ꯄꯥꯕ ꯍꯧꯔꯅꯤ ꯍꯟꯗꯛ ꯀꯩꯅꯣ ꯕꯦꯡꯒꯤ ꯊꯣꯛꯄꯗꯣ ꯅꯪ ꯑꯦꯄ꯭ꯂꯥꯏ ꯇꯧꯈ꯭ꯔꯕ
ꯑꯁ ꯑꯗꯣ ꯑꯩ ꯑꯃꯨꯛ ꯍꯟꯖꯤꯟ ꯍꯟꯖꯤꯟ ꯀꯥꯎꯔꯦꯅꯦ
ꯅꯣꯏꯁꯨ ꯑꯁ ꯀꯩꯅꯣꯒꯤꯗꯤ ꯇꯧꯔꯛꯀꯅꯤꯗ ꯄꯤꯌꯣ ꯄꯤꯌꯣ ꯀꯂꯥꯛꯀꯤꯗꯤ ꯑꯩꯠꯁ ꯑꯩ ꯕꯦꯡꯒꯤꯗꯤ ꯊꯥꯗ꯭ꯔꯤꯑꯕ ꯑꯗꯨꯒꯤ ꯑꯦꯛꯁꯄꯔꯤꯌꯦꯟꯁꯒꯤ ꯇꯝꯕ ꯑꯣꯏꯔꯁꯨ
ꯑꯁ ꯈꯜꯂꯨꯔꯒꯗꯤ ꯑꯁ ꯃꯊꯥꯗꯤ ꯁꯥꯏꯍꯦ
ꯊꯥꯗꯔꯗꯤ ꯌꯥꯗ꯭ꯔꯦ ꯕꯦꯡꯒꯤꯗꯤ
ꯃꯊꯥꯗꯤ ꯑꯗꯨꯝ ꯁꯥꯏ
ꯂꯥꯏꯔꯤꯛ ꯄꯥꯗ꯭ꯔꯗꯤ ꯎꯄꯥꯏꯗꯤ ꯂꯩꯔꯣꯏꯗ
ꯎꯝ
ꯑꯦꯛꯖꯥꯝ ꯊꯥꯕꯥꯁꯦ
ꯃꯥꯅꯦ
ꯕꯦꯡꯒꯤꯅ ꯈꯔ ꯂꯨꯋꯦ ꯍꯥꯏꯕ ꯅꯠꯇ꯭ꯔꯣ ꯑꯦꯁ ꯑꯦꯁ ꯁꯤꯗꯒꯤꯗꯤ ꯔꯤꯖꯅꯤꯡ ꯒ ꯀꯩꯅꯣ ꯃꯦꯁꯇꯤ
ꯔꯤꯖꯅꯤꯡꯗꯣ ꯑꯑꯪ ꯈꯔ ꯂꯨꯕꯅꯤ ꯃꯦꯠꯁꯇꯤ ꯁꯤ ꯁꯤ ꯖꯤ ꯑꯦꯜꯅꯗꯤ ꯂꯨꯕꯅꯤꯗ
ꯅꯪ ꯍꯥꯏꯕꯗꯤ ꯀꯩꯅꯣꯅꯤꯗ ꯄꯤꯌꯣ ꯀꯂꯥꯛ ꯍꯥꯏꯕꯅꯤꯗ ꯀꯂꯥꯛꯗꯤ ꯈꯔ ꯂꯥꯏ ꯍꯥꯏꯕ ꯅꯠꯇ꯭ꯔꯣꯅꯦ
ꯍꯥꯏꯗꯤ ꯑꯁ ꯑꯦꯛꯖꯥꯝꯗꯣ ꯑꯦꯁ ꯑꯦꯁ ꯁꯤꯗꯁꯨ ꯑꯦꯛꯖꯥꯝ ꯃꯈꯜ ꯌꯥꯝꯕꯅꯤꯅꯀꯣ
ꯎꯝ ꯁꯤ ꯖꯤ ꯑꯦꯜꯗꯤ ꯂꯨꯑꯦ ꯈꯪꯉꯦ ꯑꯗꯣ
ꯎꯝ
ꯁꯤ ꯑꯥꯏ ꯑꯦꯁ ꯑꯥꯔꯒꯨꯝꯕ ꯁꯤ ꯄꯤ ꯑꯣꯒꯨꯝꯕꯗꯤ ꯈꯔ ꯂꯩꯗꯅ ꯁꯤ ꯖꯤ ꯑꯦꯜꯗꯤ ꯌꯥꯝ ꯂꯨꯋꯦꯗ
ꯑꯗ ꯁꯤꯖꯤ ꯑꯦꯜꯗꯤ ꯃꯤ ꯊꯣꯛꯈ꯭ꯔꯁꯨ ꯄꯣꯁꯇꯨ ꯄꯥꯝꯗ꯭ꯔꯗꯤ ꯑꯃꯨꯛꯀ ꯍꯟꯅ ꯊꯥꯏꯑꯕ ꯃꯣꯏꯗꯤ
ꯎꯝ
ꯑꯦꯛꯁꯄꯤꯔꯤꯌꯦꯟꯁ ꯊꯥꯄ ꯊꯣꯛꯈ꯭ꯔꯕ ꯃꯤꯁꯤꯡ ꯐꯥꯎꯕ ꯑꯗꯨꯝ ꯊꯥꯏꯕ ꯕꯦꯡꯗꯗꯤ ꯑꯗꯨꯒꯤ ꯑꯗꯨꯒꯤꯗꯣ ꯂꯩꯇꯦꯗꯅ
ꯎꯝ
ꯄꯤꯌ ꯑꯣ ꯐꯪꯔꯦ ꯍꯥꯏꯅ ꯄꯤ ꯑꯣ ꯑꯃꯒꯤ ꯑꯃꯨꯛ ꯇꯧꯒꯦ ꯍꯟꯗꯤ ꯇꯧꯕ ꯃꯤ ꯂꯩꯇꯦꯕ ꯑꯗꯨꯗꯤ ꯏꯟꯀꯝ ꯑꯦꯛꯁꯇꯔꯅꯦꯜ ꯑꯦꯐꯤꯌꯔꯁꯀꯤ ꯐꯪꯅꯤꯡꯉꯥꯏ ꯍꯥꯏꯅ ꯑꯃꯨꯛ ꯑꯦꯛꯖꯥꯝ ꯊꯥꯕꯁꯨ ꯂꯩꯕ
ꯀꯅꯣ ꯀꯂ ꯀ ꯀꯂꯛꯒꯤꯗ ꯁꯂꯔꯤ ꯀꯌꯥ ꯀꯌꯥ ꯅꯅꯦ ꯃꯣꯏꯗꯣ
ꯗꯦꯡꯒ꯭ꯔꯥ
ꯎꯝ ꯕꯦꯡꯀꯤ ꯀ꯭ꯂꯥꯛꯗꯣ
ꯌꯥꯡꯈꯩꯗꯒꯤ ꯍꯧꯕꯅꯤ
ꯌꯥꯡꯈꯩꯗꯒꯤ ꯄ꯭ꯔꯥꯏꯚꯦꯠꯀꯨꯝꯕ ꯆꯪ ꯄ꯭ꯔꯥꯏꯚꯦꯠꯀꯨꯝꯕꯗ ꯆꯪꯉꯗꯤ ꯌꯥꯡꯈꯩ ꯁꯨꯔꯝꯃꯣꯏꯅꯦ
ꯍꯥꯏꯕꯗꯤ
ꯑꯩ ꯕꯤ ꯑꯥꯏ ꯕꯤ ꯄꯤ ꯑꯦꯁꯒꯨꯝꯕꯗ
ꯅꯠꯇꯦ ꯍꯣꯏ ꯌꯥꯡꯈꯩ ꯈꯔ ꯋꯥꯠꯂꯝꯕꯅꯤ ꯑꯗꯣ ꯍꯟꯗꯛ ꯀꯩꯅꯣ ꯃꯊꯪꯒꯤ ꯆꯍꯤꯁꯦ
ꯎꯝ
ꯑꯗꯨꯗ ꯃꯥꯒꯤ ꯕꯥꯏꯄꯣꯇꯥꯏꯠ ꯊꯥꯔꯇꯤꯟ ꯕꯥꯏꯄꯣꯇꯥꯏꯠ ꯑꯃ ꯂꯥꯛꯑꯅꯤꯕ ꯕꯦꯡꯒꯦꯀꯣ ꯊꯔꯇꯤꯟ ꯚꯔ ꯄꯇꯥꯏ ꯍꯥꯏꯕꯗꯤ ꯒꯣꯕꯔꯃꯦꯟ ꯖꯣꯕꯀꯤ ꯑꯦꯠ ꯄꯦ ꯍꯥꯏꯅ ꯆꯪꯕꯒꯨꯝꯕꯅꯦꯕ ꯕꯦꯡꯒꯤꯗꯁꯨ ꯊꯥꯔꯇꯤꯟ ꯄꯥꯏꯕ ꯇꯥꯏ ꯑꯗꯨ ꯑꯃꯨꯛ ꯆꯪꯉꯗꯤ ꯀꯩꯅꯣꯗꯒꯤ ꯒꯣꯔꯃꯦꯟ ꯖꯣꯕ ꯀ ꯑꯗꯨꯝ ꯍꯦꯟꯈ꯭ꯔꯅꯤ ꯁꯦꯂꯔꯤꯒꯤ
ꯑꯦꯛꯁꯤꯁꯀꯨꯝꯕ ꯀꯩꯅꯣꯗ ꯏꯟꯗꯤꯌꯥꯟ ꯕꯦꯡꯒꯨꯝꯕꯗꯤ ꯑ ꯄꯩꯁꯨ ꯄꯦꯗꯅ ꯃꯣꯏꯒꯤ ꯕꯦꯟꯗꯤ
ꯑꯥ ꯑꯦꯛꯖꯤꯁꯇꯤ ꯆꯥꯎꯕꯅꯤꯗ ꯏꯟꯗꯤꯌꯥꯟ ꯕꯦꯡ
ꯕ꯭ꯔꯥꯟꯁ ꯕ꯭ꯔꯥꯟꯁ ꯑꯗꯨꯝ ꯕ꯭ꯔꯥꯟꯁ ꯕ꯭ꯔꯥꯟꯗ ꯂꯩꯕꯗ
ꯑꯗꯨꯝ ꯄꯤꯛꯄꯁꯨ ꯂꯥꯏꯗꯅ ꯃꯣꯏꯁꯨ ꯑꯗꯨꯝ ꯌꯦ ꯈꯥꯏ ꯁꯨꯕ꯭ꯔꯕꯅꯦ ꯀꯂꯥꯒꯦꯗ
ꯈꯪꯉꯦꯗ ꯄ꯭ꯔꯥꯏꯚꯦꯠ ꯕꯦꯡꯁꯤꯡꯗꯤ ꯑꯩꯈꯣꯏ ꯍꯧꯖꯤꯛ ꯑꯗꯨꯝ ꯆꯪꯉꯒ ꯇꯧꯕ ꯌꯥꯏ
ꯄ꯭ꯔꯥꯏꯚꯦꯠ ꯕꯦꯡꯁꯤꯡꯗꯤ
ꯑꯦꯛꯖꯥꯝ ꯊꯥꯗꯕꯤꯗ
ꯁꯀ
ꯑꯥ ꯍ ꯇꯥꯏ ꯇꯥꯏ ꯑꯦꯛꯖꯥꯝ ꯊꯥꯗ꯭ꯔꯁꯨ ꯌꯥꯕ꯭ꯔꯥ ꯍꯥꯏꯕꯅꯤꯗ ꯑꯗ
ꯍꯣꯏ ꯏꯖꯥꯝ ꯊꯥꯗ꯭ꯔꯁꯨ ꯇꯔ ꯀꯝꯄꯅꯤꯒꯤ ꯊꯕꯛꯅꯤꯅ ꯀꯝꯄꯅꯤꯒꯤ ꯑꯗꯨꯝ ꯗꯥꯏꯔꯦꯛ ꯆꯪꯕ ꯌꯥꯏ ꯄ꯭ꯔꯦꯁꯥꯔꯗꯤ ꯐꯖꯅ ꯋꯥꯡꯕꯅꯤ ꯃꯒꯤꯗ ꯃꯤ ꯇꯥꯔꯒꯦꯠ ꯇꯥꯔꯒꯦꯠ ꯂꯩꯕꯀꯣ ꯍꯧꯖꯤꯛ ꯒꯣꯔꯃꯦꯟꯗ ꯐꯥꯎꯕ ꯇꯥꯔꯒꯦꯠ ꯂꯩꯕ ꯅꯪꯒꯤ ꯕ꯭ꯔꯥꯟꯁꯇ ꯕꯦꯡ ꯑꯦꯀꯥꯎꯟ ꯑꯁꯤꯃꯨꯛ ꯍꯥꯡꯍꯟꯒꯗꯕꯅꯤ ꯑꯦꯋꯦꯔꯅꯦꯁꯁꯤ ꯆꯠꯊꯒꯗꯕꯅꯤ ꯇꯥꯔꯒꯦꯠ ꯊꯥ ꯊꯥꯒꯤ ꯇꯥꯔꯒꯦꯠ ꯂꯩꯕꯀꯣ ꯇꯥꯔꯒꯦꯠ ꯑꯗꯨ ꯌꯧꯗ꯭ꯔꯗꯤ ꯌꯥꯗꯦꯕ
ꯂꯤꯁꯤꯡ ꯀꯨꯟ ꯀꯨꯟꯊ꯭ꯔꯥꯗꯒꯤꯩ ꯁꯨꯔꯝꯅꯤꯅꯦ ꯑꯗꯨꯗꯤ
ꯑꯥ ꯑꯗꯣ ꯄ꯭ꯔꯥꯏꯚꯦꯠꯀꯤꯗꯤ ꯋꯥꯡꯒꯦ ꯍꯥꯏꯔꯗꯤ ꯂꯥꯛꯁꯦ ꯑꯗꯨꯝ ꯀꯥꯕ ꯌꯥꯝ ꯂꯥꯏꯕꯅꯦ ꯊꯕꯛꯁꯦ ꯐꯖꯅ ꯇꯧꯔꯗꯤꯀꯣ
ꯎꯝ ꯃꯤꯅ ꯈꯣꯝꯂꯒ ꯀꯣ
ꯑꯥ ꯃꯤ ꯈꯣꯝꯕꯒꯤꯁꯦ ꯐꯖꯟꯅ ꯍꯩꯒꯗꯕ ꯑꯗꯨꯒꯤ
ꯌꯥꯎꯔꯗꯤ ꯄꯩꯁꯥꯁꯨ ꯑ ꯀꯩꯅꯣ ꯀꯣꯃꯤꯁꯟꯒꯨꯝꯕ ꯂꯩ ꯍꯥꯏꯕꯅꯤꯅꯦ
ꯍꯣꯏ ꯃꯣꯏꯒꯤꯗꯤ ꯋꯛ ꯋꯥꯛ ꯋꯥꯔꯛ ꯕꯦꯁꯅꯦꯕ ꯄꯩꯁꯥ ꯐꯪꯉꯤꯗꯣ
ꯎꯡ
ꯑꯗꯣ ꯀꯩꯅꯣꯒꯤ ꯁꯤꯃꯤ ꯒꯣꯕꯔꯃꯦꯟꯁꯤꯡꯁꯨ ꯑꯗꯨꯒꯤꯗꯣ ꯍꯧ ꯍꯧꯅꯤꯡꯉꯥꯏ ꯍꯥꯏꯅ ꯈꯔ ꯉꯥꯡꯂꯛꯄꯅꯦꯕ ꯑꯗꯨ ꯍꯧꯒꯗꯕꯗꯤ ꯃꯥꯟꯗꯦ ꯍꯧꯖꯤꯛ ꯑꯦꯁ ꯕꯤ ꯑꯥꯏꯒꯨꯝꯕ ꯁꯤꯒꯨꯝꯕꯁꯦ ꯁꯤꯃꯤ ꯒꯣꯕꯔꯃꯦꯟꯅꯦꯕ ꯒꯣꯔꯚꯃꯦꯟꯃꯛꯇꯤ ꯅꯠꯇꯕ ꯁꯤ ꯃꯤ ꯁꯤꯃꯤ ꯑꯣꯏꯕꯅꯦꯕ ꯑꯗꯣ ꯍꯩꯆ ꯗꯤ ꯑꯦꯐ ꯁꯤꯒꯨꯝꯕ ꯄ꯭ꯔꯥꯏꯕꯦꯠ ꯕꯦꯡ ꯌꯥꯝ ꯂꯩꯕ ꯑꯗꯨꯒꯨꯝꯕꯁꯤꯡꯗꯣ ꯑꯁ ꯂꯣꯏꯕꯅꯤꯅꯦ ꯀꯣꯜ ꯇꯧꯔꯛꯄꯗꯣ ꯁꯤ ꯇꯧ ꯂꯣꯟ ꯂꯧ ꯍꯥꯏꯅ ꯏꯌꯥꯝꯕꯗꯣ ꯇꯧꯋꯦꯕ
ꯍꯣꯏ ꯑꯗꯨꯃꯥꯏꯅ ꯍꯥꯏꯕꯅꯦ
ꯂꯣꯟ ꯂꯧꯕꯒꯤ ꯀꯣꯜ ꯇꯧꯔꯛꯄ ꯑꯁꯤꯒꯤ ꯀ꯭ꯔꯦꯗꯤꯠ ꯀꯥꯔꯠꯀꯤ ꯀꯩꯒꯤ ꯄꯥꯝꯗꯦ ꯍꯥꯏꯔꯒꯁꯨ ꯑꯗꯨꯝ ꯍꯟꯖꯤꯟ ꯍꯟꯖꯤꯟ ꯇꯧꯔꯛꯄꯗꯣꯀꯣ ꯀꯔꯤꯒꯤꯅꯣ ꯍꯥꯏꯔꯒ ꯃꯣꯏꯗꯣ ꯑꯗꯨꯒꯤ ꯇꯥꯔꯒꯦꯠꯇꯨ ꯁꯨꯗ꯭ꯔꯗꯤ ꯌꯥꯗꯦꯕ
ꯎꯝ ꯑꯩꯁꯨ ꯅꯨꯡꯇꯤ ꯑꯗꯨꯝ ꯆꯥꯠꯄꯅꯦꯕ ꯅꯨꯡꯇꯤ ꯃꯥꯛꯇꯤ ꯅꯠꯇꯦ ꯑꯦꯁꯤ ꯁꯤꯗ ꯑꯗꯨꯝ ꯑꯩꯈꯣꯏ ꯗꯨꯀꯥꯟꯒꯤ ꯄꯩꯁꯥ ꯍꯥꯞꯅꯕ ꯑꯗꯨ ꯐꯝꯒꯤꯕ ꯅꯨ ꯅꯨꯄꯥꯗꯨꯅ ꯑꯩꯒꯤꯁꯨ ꯍꯥꯡꯉꯣ ꯑꯗꯨꯃꯥꯏꯅ ꯇꯥꯎꯕꯅꯦꯕ ꯑꯦꯖꯦꯟꯒꯤꯗꯣ
ꯑꯗꯨꯅꯦ ꯃꯣꯏ ꯀꯩꯅꯣ ꯁꯦꯃꯤ ꯒꯣꯕꯔꯃꯦꯟ ꯐꯥꯎꯕ ꯄꯩꯁꯥ ꯈꯔꯗꯤ ꯂꯩꯌꯦꯕꯀꯣ
ꯎꯝ
ꯁꯤꯒꯤꯁꯨ ꯇꯥꯔꯒꯦꯠ ꯂꯩꯒꯗꯕꯅꯤ ꯍꯥꯏꯅ
ꯑꯗꯨ ꯑꯩꯈꯣꯏ ꯄ꯭ꯔꯥꯏꯚꯦꯠ ꯃꯣꯏꯗꯤ ꯄ꯭ꯔꯥꯏꯚꯦꯠ ꯑꯣꯏꯕꯅꯤꯅ ꯑꯩꯈꯣꯏꯅ ꯉꯥꯡꯕ ꯈꯣꯠꯄꯗꯤ ꯑꯗꯨꯝ ꯅꯨꯡꯉꯥꯏꯔꯦ
ꯑꯥ ꯅꯨꯡꯉꯥꯏ
ꯍꯣꯏ ꯑꯩꯈꯣꯏꯅ ꯂꯨꯅ ꯇꯧꯋꯦꯕ ꯃꯣꯏꯗꯣ ꯂꯨꯅ ꯇꯧꯗ꯭ꯔꯗꯤ ꯌꯥꯗꯦꯕ ꯑꯩꯈꯣꯏꯒꯤ ꯄ꯭ꯔꯣꯕ꯭ꯂꯦꯝ ꯍꯦꯛ ꯂꯩꯔꯒ ꯑꯗꯨꯝ ꯕꯦꯡꯅ ꯆꯪꯉꯒ ꯋꯥꯔꯤ ꯁꯥꯕꯗꯣ
ꯑꯥ
ꯑꯗꯨꯝ ꯈꯔ ꯅꯨꯡꯉꯥꯏꯌꯦꯕ ꯒꯣꯔꯃꯦꯟ ꯀꯩꯅꯣ ꯒꯣꯕꯔꯃꯦꯟꯒꯤ ꯚꯦꯟꯅꯗꯤ ꯑꯗꯨꯃꯥꯏꯅꯗꯤ ꯇꯧꯗꯦꯗꯅ ꯑꯩꯈꯣꯏꯅ ꯆꯪꯉꯁꯨ ꯉꯥꯏꯔꯣ ꯑꯗꯨꯃꯥꯏ ꯇꯧꯔꯣ ꯍꯥꯏꯕꯗꯣ
ꯐꯤꯅꯥꯟꯁꯤꯌꯦꯜ ꯏꯁꯀꯦꯟꯗꯜꯒꯨꯝꯕ ꯗꯤ ꯂꯩꯒꯟꯕꯀꯣ ꯀꯩꯅꯣꯒꯤꯁꯦ ꯄ꯭ꯔꯥꯏꯚꯦꯠꯀꯤꯁꯦꯀꯣ
ꯑ ꯑꯣ
ꯑꯗꯨꯒꯤꯅꯤꯗ ꯂꯝꯖꯤꯡꯕꯒꯤꯁꯨ ꯍꯥꯟ ꯊꯣꯛ ꯊꯣꯛ ꯂꯝꯖꯤꯡꯕ ꯐꯩꯅꯥꯟꯁ ꯍꯥꯏꯅ ꯉꯍꯥꯟ ꯊꯣꯛꯄꯗꯣ ꯈꯪꯕ꯭ꯔꯥ
ꯈꯪꯗꯦꯅꯦ
ꯂꯝꯖꯤꯡꯕ ꯍꯥꯏꯅ ꯌꯥꯝ ꯐꯥꯎꯔꯛꯑꯝꯕꯅꯤꯅ ꯑꯆꯥꯄꯣꯠꯁꯨ ꯑꯦꯔꯄ꯭ꯂꯦꯟ ꯑꯦꯔꯣꯄ꯭ꯂꯦꯟ ꯐꯥꯎꯕ ꯂꯥꯏꯟ ꯆꯠꯄ ꯍꯧꯔꯅꯤ ꯍꯥꯏꯅ ꯌꯥꯝꯅ ꯐꯥꯎꯔꯝꯕ ꯑꯃ ꯂꯩꯕꯅꯦ ꯃꯇꯝ ꯑꯃꯗ ꯂꯝꯖꯤꯡꯕ ꯍꯥꯏꯅ
ꯂꯝꯖꯤꯡꯕꯒꯤ ꯐꯥꯏꯅꯥꯟꯁꯨ ꯑꯗꯨꯃꯥꯏꯅ ꯁꯤꯕꯅꯦꯕ ꯗꯤꯄꯣꯖꯤꯠ ꯇꯧꯔꯒ ꯏꯟꯇꯔꯦꯁ ꯋꯥꯡ ꯋꯥꯡꯅ ꯄꯤꯔꯒꯀꯣ
ꯑꯥ
ꯍꯥꯏ ꯀ ꯍꯈꯣꯏ ꯌꯥꯝꯅꯁꯨ ꯑꯅꯤ ꯊꯥꯗꯔꯒ ꯃꯥꯡꯈ꯭ꯔꯦ ꯂꯝꯖꯤꯡꯕꯒꯤ ꯐꯥꯏꯅꯥꯟꯁꯇ ꯏꯁꯀꯦꯝ ꯇꯧꯒꯦ ꯍꯥꯟꯅ ꯇꯧꯕꯗꯤ ꯅꯠꯇꯦ ꯇꯦꯕꯥꯥꯛ ꯑꯗꯨ ꯁꯥꯟꯅꯕꯒꯨꯝꯕꯗ ꯐꯤꯅꯥꯟꯁꯀꯤꯗꯤ ꯌꯥꯝꯅ ꯑꯦꯛꯁꯄꯥꯔꯇꯤꯁ ꯑꯃ ꯆꯪꯉꯦꯕ
ꯎꯝ
ꯑꯗꯨꯃꯥꯏꯅ ꯇꯧꯕꯅꯤꯗ
ꯕꯦꯡꯅꯗꯤ ꯑꯗꯨꯝ ꯐꯕꯗꯤ ꯐꯩ ꯍꯥꯏꯕꯗꯤ ꯃꯣꯏꯗꯤꯕꯦꯡꯒꯤ ꯊꯕꯛꯇ ꯄꯝꯗꯤ ꯄꯝꯗꯦꯗ ꯑꯩꯗꯤ ꯄꯝꯕꯕꯨꯗꯏ
ꯑꯗꯨ
ꯑꯗꯔ ꯂ ꯇꯝꯃꯤꯁꯦ ꯇꯥꯕ꯭ꯔꯥ ꯍꯜꯂꯣ
ꯇꯥꯏꯌꯦ
ꯍꯣꯏ ꯇꯠꯀꯦ ꯇꯧꯅꯦ ꯂꯣꯏꯁꯤꯟꯒꯗꯕ ꯃꯥꯜ ꯂꯣꯏꯁꯤꯟꯒꯗꯕ ꯃꯥꯜꯂꯦ
ꯑꯣ
ꯍꯤꯜꯂꯔꯒ ꯑꯃꯨꯛ ꯇꯧꯔꯛꯑꯣꯀꯣ
ꯑꯣ
ꯌꯥꯕ ꯅꯠꯇ꯭ꯔꯣ
ꯇꯥꯏꯅꯦ ꯇꯥꯏꯅꯦ
ꯌꯥ